ꯇꯥꯔꯕꯣ
ꯇꯥꯔꯦ ꯇꯥꯔꯦ
ꯍꯥꯎ ꯑꯗꯨꯝ ꯏꯜꯂꯣ ꯑꯥ ꯌꯥꯔꯦ ꯈꯨꯕ ꯂꯥꯎꯗꯣ ꯀꯧꯁꯜ
ꯅꯪꯅ ꯇꯧꯔꯛꯏꯕ ꯏꯁꯇꯤꯀꯔꯁꯤ ꯅꯠꯇꯕ ꯑꯝꯇ ꯂꯩꯁꯤꯗ꯭ꯔꯣ ꯑꯩꯉꯣꯟꯗ ꯏꯁꯇꯤꯀꯔꯒꯤꯈꯤꯗ ꯊꯥꯔꯛꯑꯣ ꯏꯁꯇꯤꯛ ꯀꯔꯤꯝꯇ ꯂꯩꯇ꯭ꯔꯦ
ꯄꯩꯁꯥ ꯄꯤꯔꯛꯑꯣ ꯊꯥꯕꯤꯔꯛꯀꯦ ꯂꯨꯄꯥ ꯂꯨꯄꯥ ꯇꯔꯥ ꯇꯔꯥ ꯄꯤꯔꯛꯑꯣ ꯄꯤꯒꯣ
ꯅꯨꯡꯉꯥꯏꯔꯦ ꯅꯨꯡꯉꯥꯏꯔꯦ
ꯑꯗꯨ ꯉꯝꯖꯔꯒꯅ ꯏꯁꯇꯤꯀꯔ ꯂꯧꯔꯣ ꯉꯝꯖꯗ꯭ꯔꯒꯅ ꯏꯁꯇꯤꯀꯔ ꯌꯥꯎꯗꯕꯤ ꯑꯗꯨꯝ ꯀꯪꯅ ꯂꯩꯔꯣꯅ
ꯂꯩꯔꯒꯦ ꯏꯁꯇꯤ ꯈꯔ ꯌꯥꯎꯗꯕꯤ ꯀꯪꯅ ꯂꯩꯔꯒꯦ
ꯄꯥꯝꯗ꯭ꯔꯣ ꯅꯪꯒꯤ ꯑꯦ ꯑꯩꯅ ꯊꯥꯂꯛꯁꯤꯇꯤ ꯀꯩꯔꯣ ꯐꯖꯗ꯭ꯔꯣ ꯑꯗꯨ ꯎꯃꯒ ꯄꯥꯝꯖꯗ꯭ꯔꯕ ꯅꯪꯗꯤ
ꯌꯥꯏꯦ ꯌꯥꯏꯦ ꯑꯩ ꯄꯥꯝꯗꯦ ꯑꯗꯨ ꯍꯥꯏꯔꯒ ꯃꯅꯤ ꯑꯗꯨ ꯍꯥꯏꯔꯒ ꯃꯅꯤꯀꯥꯟꯇ ꯊꯦꯡꯅꯩ ꯉꯍꯥꯟ ꯃꯥꯃꯛꯇꯤ ꯗꯥꯏꯔꯛꯇꯤ ꯈꯪꯗꯦ ꯃꯥꯗꯤ ꯃꯥꯗꯤ ꯃꯥꯂ
ꯑꯩꯒꯥꯟꯗꯗꯤ
ꯅꯠꯇꯦ ꯑꯦ ꯃꯅꯤ ꯕ꯭ꯔꯣꯒꯤ ꯃꯅꯥꯎ ꯄꯥꯏꯕꯅꯤ
ꯑꯥ ꯀꯥꯏꯗ
ꯑꯩꯅ ꯔꯦꯟ ꯑꯃ ꯆꯪꯉꯦ ꯍꯥꯏꯕꯗꯣ ꯑꯗꯨꯏ ꯃꯣꯏ ꯊꯪꯅꯩ ꯍꯥꯏꯗꯅ ꯑꯩꯅ ꯑꯗꯨ ꯃꯣꯏ ꯔꯦꯟꯗꯨꯏ ꯃꯊꯛꯇ ꯂꯩꯍꯧꯋꯦ
ꯃꯅꯥꯎꯚꯥ ꯀꯔꯤ ꯀꯔꯤ ꯇꯝꯃꯤꯅꯣ
ꯒ꯭ꯔꯦꯖꯨꯌꯦꯁꯟ ꯇꯝꯃꯤꯕꯅꯦ ꯍꯜꯂꯛꯄꯥ ꯃꯣꯏꯗꯣ ꯀꯥꯂꯦꯟ ꯁꯨꯇꯤ ꯊꯥꯕꯒꯤ ꯌꯨꯝꯗ ꯂꯩꯕꯅꯦ ꯀꯩꯅꯣ ꯍꯜꯂꯛꯄ ꯄꯅꯦꯕꯥ ꯑꯥꯎ
ꯍꯥꯎ ꯍꯅ ꯄ ꯑꯗꯨꯅ ꯄꯠꯇꯃ ꯅꯅꯤ ꯄꯨꯗꯃ ꯌꯥ ꯃꯄꯥꯥꯟꯂꯝꯗꯥ ꯑꯝꯇ ꯇꯝ ꯐꯪꯉꯗꯤ ꯅꯨꯉꯥꯏꯅꯤꯗ
ꯍꯥ
ꯃꯄꯥꯜ ꯂꯝꯗ ꯑꯝꯇꯥ ꯇꯝ ꯐꯪꯉꯗꯤ ꯅꯨꯡꯥꯏꯅꯤ ꯂꯥꯏꯐ ꯁ꯭ꯇꯥꯢꯜ ꯁꯦ ꯑꯝꯇ ꯁꯝꯗꯦꯛꯀꯦ ꯇꯧꯅꯤ
ꯑꯃꯨꯛꯀ ꯍꯥꯏꯔꯛꯑꯣ ꯏꯕꯦꯃꯥ ꯇꯥꯗ꯭ꯔꯦ
ꯃꯄꯥꯟ ꯂꯣꯝꯗ ꯇꯝ ꯐꯪꯉꯗꯤ ꯅꯨꯡꯉꯥꯏꯅꯤ ꯍꯥꯏꯕ
ꯎꯝ ꯑꯃꯗꯨꯁꯨ ꯇꯝꯗꯣꯏ ꯃꯥꯜꯂꯦ ꯃꯄꯥꯟ ꯂꯝꯗ ꯑꯩꯅ ꯈꯟꯕꯗ ꯃꯌꯨꯝꯗ ꯂꯩꯕ ꯑꯥꯃ
ꯀꯩ ꯇꯝꯗꯣꯏꯕ ꯃꯥꯁꯇꯔ ꯃꯄꯥꯟꯔꯣꯝ ꯇꯝꯗꯣꯏꯕ
ꯑꯧ ꯊꯥꯏꯅ ꯑꯗꯨꯃꯥꯏꯅ ꯍꯥꯏꯈꯤꯕꯅꯦꯕ ꯃꯣꯏ ꯆꯥꯟꯅꯕꯤꯗꯣ ꯁꯦꯟꯅꯕ ꯆꯠꯄꯒꯤ ꯋꯥꯔꯤ ꯑꯃ ꯊꯥꯏꯅꯥ ꯕꯥꯏ ꯕꯥꯥꯏ ꯥꯑꯣꯏꯔꯤꯒꯥꯟꯗ
ꯑꯗꯨ ꯌꯥꯝ ꯆꯥꯎꯅ ꯍꯦꯗ ꯀꯔꯤ ꯑꯃꯣꯛꯅ ꯁꯦꯟꯅꯗꯣꯔꯤꯕ ꯑꯗꯨꯗꯤ ꯁꯦꯟꯅꯔꯗꯤ
ꯁꯨꯝ ꯃꯥꯅ ꯍꯥꯏꯈꯤꯕꯗꯣ ꯍꯥꯏꯕꯅꯤꯀꯣ ꯑꯗꯨꯝ ꯑꯦꯝ ꯃꯦ ꯀꯩ ꯇꯧꯕꯗ ꯁꯨꯝ ꯃꯣꯏ ꯃꯃꯥ ꯍꯣꯏꯅ ꯃꯄꯥꯟ ꯇꯧ ꯈꯣꯠꯂꯣ ꯍꯥꯏꯕ꯭ꯔꯥ ꯀꯩꯅꯣ ꯍꯥꯒꯤꯒꯨꯝ ꯇꯧꯈꯤꯕ ꯋꯥꯔꯤ ꯑꯃ ꯌꯥꯎꯈꯤꯕꯅꯦꯕ
ꯇꯤꯌꯥ ꯄꯥꯏꯕꯤꯅ ꯍꯥꯏ ꯔꯅꯤꯔ ꯑꯗꯨꯗꯤ ꯂꯥꯏꯔꯤꯛꯝꯇꯝꯕꯁꯤ ꯊꯨꯅ ꯂꯣꯏꯔꯒ ꯁꯦꯜ ꯇꯥꯜꯍꯟꯅꯤꯡꯕꯒꯤ ꯋꯥ ꯉꯥꯛꯇ ꯉꯥꯡꯉꯦ ꯍꯧꯖꯤꯛꯀꯥꯟꯗꯤ
ꯑ ꯑꯗꯨꯃꯥꯏꯅ ꯇꯧꯕ꯭ꯔꯥ
ꯇꯧꯔꯦ
ꯎꯝ
ꯅ ꯅꯣꯡꯃꯩ ꯆꯥꯎꯁꯤꯜꯂꯛꯄ ꯆꯍꯤ ꯅꯣꯡꯃ ꯅꯣꯡꯃ ꯍꯥꯞꯆꯤꯜꯂꯛꯄ
ꯒ꯭ꯌꯥꯟ ꯇꯥꯗꯦ ꯗꯥ
ꯑꯩꯁꯨ ꯇꯨꯏꯁꯟ ꯆꯠꯁꯤꯔꯅꯥ ꯀꯟꯅ ꯈꯜꯂꯛꯏꯅꯤ ꯍꯧꯖꯤꯛꯁꯤ ꯌꯥꯝꯃꯁꯨ ꯌꯥꯝꯗ꯭ꯔꯁꯨ ꯄꯩꯁꯥ ꯈꯔ ꯃꯣꯏꯗꯣ ꯀꯔꯤ ꯑꯉꯥꯡꯒꯤ ꯇꯨꯏꯁꯟ ꯆꯠꯄꯗꯣ ꯀꯌꯥ ꯀꯌꯥꯃꯨꯛꯀ ꯐꯪꯉꯦ ꯍꯥꯏꯒꯦ ꯑꯗꯨꯝ ꯆꯥꯎꯔꯥꯛꯅ
ꯈꯪꯗꯦꯌꯦ ꯑꯩ ꯀꯩꯅꯣ ꯈꯔ ꯊꯥꯔꯧꯔꯣ ꯗ ꯅꯪꯁꯨ ꯌꯥꯎꯁꯜꯂꯛꯀꯦꯔꯣ
ꯌꯥꯎꯁꯤꯜꯀꯦ ꯅꯣꯏ ꯀꯔꯤ ꯀꯔꯤꯔꯤ ꯆꯦ ꯀꯝꯃꯂꯥ ꯑꯝ ꯆꯠ ꯆꯦ ꯀꯝꯃꯂꯥꯗꯨ ꯆꯠꯂꯤ ꯍꯥꯏꯗꯥꯏꯅꯦ
ꯑꯗꯨꯗꯣ ꯃꯥꯏꯗꯣ ꯒ꯭ꯔꯨꯞ ꯍꯥꯟꯅꯥ ꯁꯦꯝꯗꯣꯏꯅꯦꯕ ꯒ꯭ꯔꯨꯞ ꯑꯃ ꯂꯩꯌꯦꯕ ꯃꯣꯏꯒꯤ ꯇꯣꯉꯥꯟ ꯇꯣꯉꯥꯟꯅ ꯏꯟꯁꯇꯤꯇ꯭ꯌꯨꯁꯟ ꯍꯥꯏꯒꯗ꯭ꯔꯥ ꯑꯗ ꯃꯣꯏꯅ ꯁꯤꯗ ꯃꯤ ꯁꯨꯃꯥꯏꯅ ꯇꯨꯏꯁꯟꯒꯤ ꯃꯐꯝ ꯑꯃ ꯂꯩꯔꯦ ꯀꯅꯥ ꯄꯥꯝꯕ ꯈꯣꯠꯄꯁꯤꯡꯗꯣ ꯑꯩ ꯑꯩ ꯇꯧꯖ ꯑꯩꯩꯅ ꯇꯧꯅꯤꯡꯉꯅ ꯑꯩ ꯇꯧꯒꯦ ꯈꯣꯠꯀꯦ ꯀꯥꯏꯅ ꯑꯗꯨꯃꯥꯏꯅ ꯍꯥꯏꯕ ꯈꯣꯠꯄ ꯇꯧꯔꯒ ꯇꯧꯗꯣꯏꯕ
ꯎꯝ ꯍꯣꯏ ꯍꯣꯝ ꯇ꯭ꯌꯨꯇꯔ ꯆꯠꯄꯁꯦ ꯄꯩꯁꯥꯗꯤ ꯑꯗꯨ ꯈꯛꯔꯗꯤ ꯑꯗꯨꯝ ꯌꯥꯝꯃꯕꯅꯤ ꯑꯩꯅ ꯍꯥꯏꯔꯤ ꯑꯗꯨꯝ ꯀꯩꯅꯣ ꯇꯧꯗꯕꯅꯤꯅ ꯑꯌꯨꯛꯇ ꯑꯣꯏꯔꯁꯨ ꯍꯥꯏꯗꯤ ꯃꯇꯝ ꯈꯔ ꯁꯪꯕ ꯃꯇꯝ ꯑꯃꯗ ꯃꯤꯒꯤ ꯆꯠꯂꯛꯑꯗꯤ ꯑꯩꯁꯨ ꯍꯧꯒꯠꯇ ꯌꯥꯔꯛꯑꯔꯣꯏ ꯆꯠꯁꯤꯔꯥ ꯈꯜꯂꯤꯕꯥ ꯄꯩꯁꯥꯁꯨ ꯑꯗꯨꯨꯝ ꯈꯛ ꯈꯛ ꯑꯗꯨꯝ ꯐꯪꯉꯤꯗꯅ ꯏꯁꯥꯏ ꯁꯤꯖꯤꯟꯅꯅꯕꯁꯨ
ꯆꯨꯝꯃꯦ ꯆꯃꯦ
ꯌꯥꯝ ꯑꯆꯧꯕꯩꯗꯤ ꯇꯥꯛꯄ ꯉꯝꯃꯣꯏꯗꯥ ꯃꯆꯥꯒꯤ ꯑꯗꯨꯝ ꯋꯥꯅꯤ
ꯑꯧ ꯑꯗꯨꯗ ꯑꯩꯅ ꯑꯁꯨꯃꯥꯏꯅ ꯑꯩꯒꯤꯗꯤ ꯁꯨꯃꯥꯏꯅ ꯏꯌꯦ ꯁꯨꯝ ꯑꯣꯜ ꯁꯕꯖꯦꯛ ꯍꯥꯏꯔꯒꯁꯨ ꯑꯉꯥꯡꯒꯤꯐꯥꯎꯇꯤ ꯀ꯭ꯂꯥꯁ ꯑꯦꯠ ꯐꯥꯎꯒꯤ ꯏꯔꯦꯗꯅ ꯑꯗꯨꯒ ꯀ꯭ꯂꯥꯁ ꯑꯩꯠ ꯅꯥꯏꯟ ꯇꯦꯟ ꯑꯩꯠ ꯅꯠꯇꯦ ꯅꯥꯏꯟꯅꯟꯅꯦ ꯇꯦꯟꯅꯦ ꯏꯂꯕꯦꯦ ꯇꯨꯌꯦꯜꯞꯅꯦ ꯑꯗꯨꯗꯤ ꯃꯅꯤꯄꯨꯔꯤ ꯈꯛꯇꯪ ꯏꯑꯕ
ꯎꯝ
ꯍꯥꯏꯗꯤ ꯑꯩꯅ ꯂꯧꯕ ꯑꯣꯅꯔꯁ ꯄꯦꯄꯔꯗꯣꯏ ꯏꯗꯗꯤ ꯑꯩꯗꯤ
ꯎꯝ ꯊꯔꯥꯎꯅꯦ ꯌꯦꯡꯉꯦꯅꯦ ꯑꯩꯉꯣꯟꯗ
ꯑꯩ ꯀꯩꯅꯔꯣ ꯔꯤꯖꯨꯝꯂꯣ ꯅꯠꯇ꯭ꯔꯅ ꯀꯩꯅꯣ
ꯅꯥꯇꯦ ꯅꯣꯏ ꯒꯔꯨꯞ ꯍꯥꯏꯗꯥꯏꯅꯦ
ꯒ꯭ꯔꯨꯞꯇꯣ ꯃꯣꯏꯗ ꯑꯩ ꯊꯥꯔꯛꯀꯦ ꯆꯦꯆꯦ ꯀꯂꯥ ꯂꯩꯉꯣꯟꯜ ꯊꯥꯔꯛꯄꯁꯤꯡꯗꯣ
ꯊꯔꯛꯑꯣ ꯌꯦꯟꯒꯤ
ꯁꯤꯗꯥ ꯃꯥꯅꯥ ꯊꯥꯁꯦ ꯒ꯭ꯔꯨꯞ ꯑꯣꯏꯕ ꯑꯃ ꯄꯥꯔꯁꯣꯅꯦꯜ ꯑꯣꯏꯕ ꯑꯃ
ꯀꯣꯀꯣ
ꯁꯤꯌꯥꯃꯦꯍꯦ
ꯌꯥꯝꯃꯦ ꯑꯗꯣ ꯑꯃꯗꯤ ꯇꯧꯗ꯭ꯔꯦ ꯁꯥꯔꯚꯤꯁꯇꯨꯑ ꯍꯥꯏꯈꯤꯕꯅꯦ
ꯀꯔꯝꯕ
ꯀꯔꯝꯕꯅꯣꯅꯦꯦꯝ ꯑꯃ ꯇꯣꯛꯑꯦ ꯍꯥꯏꯈꯤꯕꯗꯨꯕ ꯑꯩꯅ ꯉꯔꯥꯡ ꯊꯥꯖꯤꯟꯕꯩ ꯀꯥꯟꯗ ꯑꯥꯑꯥ ꯒꯨꯗ ꯃꯣꯔꯅꯤꯡ ꯍꯥꯟꯅ ꯍꯥꯏꯔꯛꯄꯅꯤꯅꯦ ꯃꯒꯤꯗꯨ ꯑꯣꯅꯔꯁꯟ ꯁꯕꯖꯦꯛ ꯑꯦꯀꯣꯔꯗꯤꯡꯂꯤ
ꯃꯤ ꯀꯌꯃꯨꯛ ꯌꯥꯝ ꯖꯠꯅꯣ
ꯑꯩꯁꯤ ꯊꯥꯔꯝꯗ꯭ꯔꯤꯁꯦ ꯑꯩꯒꯤꯅ
ꯎꯃ ꯅꯪ ꯀꯔꯝꯕꯗ ꯌꯥꯎꯒꯦ
ꯑꯩ ꯑꯩ ꯍꯧꯖꯤꯛ ꯅꯣꯏ ꯊꯥꯕ ꯊꯥꯖꯤꯟꯈꯤ
ꯂꯣꯏꯅ ꯁꯤ ꯒ꯭ꯔꯨꯞꯁꯤꯗ ꯂꯣꯏ ꯊꯥꯖꯤꯟꯈꯤꯕ꯭ꯔꯥ
ꯑꯥꯎ ꯃꯣꯏꯁꯦ ꯁꯥꯔꯒ ꯍꯪꯕ ꯑꯩꯈꯣꯏꯀꯣ ꯑꯃ ꯑꯃ ꯌꯥꯎꯗ꯭ꯔꯦꯅ ꯍꯥꯏꯕ ꯑꯃ ꯂꯩꯕꯅꯦ
ꯑꯣ ꯌꯥꯎꯗꯕꯗꯨꯗꯤ ꯌꯥꯎꯗ꯭ꯔꯁꯨ ꯅꯣꯏꯅꯦ
ꯌꯥꯎꯗꯕꯗꯨꯣ ꯃꯃꯤ ꯉꯥꯏꯔꯛꯀꯦ ꯍꯥꯏꯕ ꯅꯪꯉꯣꯟꯗꯗꯤ ꯊꯥꯔꯝꯃꯅꯤ ꯍꯥꯏꯕ
ꯎꯝ ꯍꯥꯏꯔꯣꯑꯣ ꯍꯥꯏꯔꯣ
ꯀꯩꯅꯣꯅꯦ ꯑꯩꯅ ꯁꯥꯖꯟꯕꯗꯣ ꯑꯣꯏꯖꯥꯠꯔꯥ ꯑ ꯗꯤꯁꯄ꯭ꯂꯦꯌꯔ ꯇꯧꯈ꯭ꯔꯣ ꯃꯥꯜꯂꯦ ꯗꯤꯁꯄ꯭ꯂꯌꯔꯗ ꯂꯩꯔꯝꯃꯦ ꯀꯃꯥꯏꯅ ꯇꯧꯅꯣ ꯀꯥꯟꯗ
ꯌꯥꯔꯦꯁꯤꯦ ꯍꯥꯏꯔꯅꯤ ꯌꯥꯔꯦ ꯑꯗꯨꯅꯪ ꯭ꯌꯥꯟ ꯇ ꯍꯥꯏꯔ ꯋꯥ
ꯅꯪ ꯑꯗꯨꯝ ꯊꯥꯔꯣ ꯑꯗꯨꯒ ꯍꯥꯏꯖꯔꯛꯑꯅꯤ
ꯊꯥꯒꯤꯔꯣꯏꯗ ꯑꯩ
ꯊꯥꯖꯤꯜꯂꯒ ꯑꯗꯨꯝ ꯊꯝꯃꯣ
ꯅꯪꯪ ꯅꯪ ꯏ ꯍꯥꯏꯔꯅ ꯀꯟꯐꯥꯝ ꯇꯔꯛꯀꯁ ꯅꯨ
ꯀꯟꯐꯥꯔꯝ ꯇꯥꯕ ꯍꯥꯏꯁꯦ ꯒ꯭ꯌꯥꯃꯦꯟ ꯇꯥꯕ ꯅꯠꯇꯦꯅꯦ ꯑꯣ ꯑꯩꯁꯥꯏ ꯐꯣꯇꯣ ꯁꯦꯝꯦꯡꯒꯦꯁꯨ ꯈꯟꯈꯤꯕꯅꯦ ꯍ ꯁꯨꯉꯥꯏ ꯁꯣꯏꯅꯔꯛ ꯀꯔꯤꯅꯦ ꯑꯦꯗ꯭ꯔꯦꯁ
ꯅꯒꯤꯗꯨ ꯌꯥꯝꯅꯥ ꯂꯞꯊꯣꯛꯄ ꯃꯥꯂꯦ ꯈꯤꯇꯪ ꯅꯥꯛꯁꯤꯜ ꯂꯛꯎꯅꯦ
ꯇꯥꯔꯕ
ꯇꯥꯏꯌꯦ ꯇꯥꯏꯌꯦ
ꯅꯥꯃꯟꯅꯕꯤ ꯃꯅꯥꯏ
ꯅꯪꯒꯤ ꯐꯣꯟꯗꯣ ꯃꯈꯣꯟ ꯍꯧꯗꯦ ꯍꯥꯏꯕꯁꯦ ꯅꯪ ꯅꯁꯅꯥ ꯈꯤꯇꯪ ꯑꯋꯥꯔꯦ ꯑꯣꯏꯖꯥꯎ
ꯍꯣꯏ ꯍꯣꯏ ꯍꯣꯏ ꯎꯝ
ꯇꯥꯕꯥ ꯋꯥꯠꯂꯦꯕꯥ ꯈꯤꯇꯥꯡ
ꯇꯥꯔꯕ ꯑꯗꯨꯗꯤ ꯐꯖꯅꯥ
ꯍꯨꯝ
ꯇꯥꯔꯕꯣ ꯐꯖꯅꯥ
ꯇꯥꯔꯦ ꯇꯥꯔꯦ
ꯍꯧꯖꯤꯛ ꯑꯩ ꯀꯣꯏꯂꯥꯎ ꯂꯥꯎꯔꯛꯇꯧ ꯉꯥꯏꯔꯦ
ꯈꯤꯇꯪꯒ ꯂꯥꯞꯊꯣꯛꯑꯗꯤ ꯐꯖꯅꯥ ꯇꯥꯗꯕꯤꯅꯦ ꯑꯣꯏꯔꯤꯁꯦ
ꯑꯗꯨꯅꯦ ꯑꯩ ꯍꯥꯏꯖꯦ ꯑꯩ ꯍꯧꯖꯤꯛ ꯀꯣꯏ ꯂꯥꯎ ꯂꯥꯎꯔꯛꯇꯧ ꯈꯛꯇ ꯉꯥꯏꯔꯦ ꯍꯥꯏꯖꯦ
ꯂꯥꯎꯔꯛꯑꯣ ꯑꯝꯇꯥ ꯂꯥꯎꯔꯛ ꯎꯅꯦ
ꯂꯥꯎꯔꯛꯑꯣꯏ ꯂꯥꯎꯔꯛꯑꯣꯏ ꯐꯣꯇꯣ ꯑꯇꯩꯗꯤ
ꯏꯃꯥꯏ ꯄꯦꯝꯃꯥ ꯏꯃꯥꯏ ꯄꯦꯃꯃꯥ ꯀꯔꯝ ꯇꯧꯅꯤ ꯇꯧꯔꯤꯁꯤꯗꯤ
ꯑꯗꯨꯗꯤ ꯅꯪ ꯀꯌꯥ ꯋꯥꯠꯂꯤ ꯁꯤ ꯋꯥꯔꯤ ꯁꯥꯟꯅ ꯂꯣꯏꯔꯦ ꯑꯍꯨꯝ ꯁꯨꯔꯅꯤ ꯁꯤꯒꯗꯤ
ꯑꯃꯥꯗꯪ ꯇꯧꯔꯛ ꯀꯦꯗꯅ
ꯍꯧꯖꯤꯛ ꯑꯩꯈꯣꯏ ꯕꯕꯥ ꯍꯜꯂꯛꯀꯥꯟ ꯇꯧꯔꯛꯑꯣ ꯑꯩꯈꯣꯏ ꯕꯥꯕꯥꯒꯤ ꯆꯦꯝꯆꯥꯥꯏ ꯍꯥꯞꯀꯨꯝ ꯇꯧꯕꯅꯦ ꯑꯗꯨꯗ ꯍꯣꯔꯦꯟꯗ ꯑꯩ ꯍꯥꯏꯔꯛꯀꯦ ꯌꯥꯔꯀꯥꯟꯗ
ꯌꯥꯏꯌꯦ ꯅꯪ ꯍꯣꯔꯦꯟ ꯍꯥꯏꯔꯛꯄꯥꯕꯨꯗꯤ ꯌꯦꯡꯗꯥ ꯀꯨꯏꯔꯦꯍꯦ ꯔꯥꯅꯤꯕꯂꯥꯒꯤ ꯚꯤꯗꯤꯑꯣ ꯌꯦꯡꯗꯥ ꯀꯨꯏꯔꯦꯕꯥ
ꯈꯨꯄꯥꯛꯅ ꯊꯥꯖꯟꯅꯤꯡꯕ ꯚꯤꯗꯤꯑꯣ ꯑꯃꯥ ꯊꯣꯛꯂꯛꯍꯧꯕꯅꯤ
ꯂꯥꯏ ꯍꯨꯔꯤ ꯗꯨꯔꯥ
ꯍꯣꯏ ꯑꯗꯨꯃꯥꯏꯅ ꯍꯥꯏꯕ꯭ꯔꯥ ꯀꯩꯅꯣꯝ ꯇꯧꯍꯧꯒꯅꯤ
ꯃꯟꯖꯨ ꯃꯟꯒ꯭ꯔꯦꯍꯦ ꯃꯁꯦ
ꯐꯨꯅꯤꯡꯕꯅꯥ ꯂꯣꯏꯔꯦꯕꯥ
ꯃꯁꯛꯁꯦ ꯑꯗꯨꯝ ꯑꯉꯥꯡ ꯃꯥꯟꯗ꯭ꯔꯅꯦ ꯁꯥꯗꯣꯔꯛ ꯑꯗꯤ
ꯍꯣꯏꯅꯦ ꯑꯗꯨꯝ ꯑꯉꯥꯡ ꯑꯗꯣ ꯑꯦꯞ ꯅꯣꯔꯃꯦꯜꯖꯨ ꯑꯃꯨꯛ ꯃꯨꯛ ꯃꯥꯜꯂꯦ ꯑꯩꯗꯤ
ꯃꯟꯕꯅꯦ ꯑꯩꯗꯤ ꯃꯥ ꯌꯦꯡꯕ ꯌꯥꯝ ꯅꯨꯡꯉꯥꯏꯌꯦ ꯍꯥꯏꯗꯤ ꯃꯥ ꯚꯤꯗꯤꯑꯣ ꯅꯝꯕꯗꯣ
ꯑꯥ
ꯅꯨꯡꯉꯥꯏꯕꯅꯤ ꯅꯨꯡꯉꯥꯏꯕꯅꯦ ꯑꯗꯨꯕꯨꯗꯤ ꯐꯨꯅꯤꯡꯕꯩ ꯋꯥꯅꯤ
ꯊꯔꯤ ꯊꯔꯤ ꯑꯦ ꯏꯁꯄꯥꯏꯗꯔꯃꯦꯟ ꯐꯤꯂꯝ ꯊꯣꯛꯂꯛꯇꯧꯔꯦ ꯌꯦꯡꯒꯦ
ꯏꯁ꯭ꯄꯥꯏꯗꯔꯃꯦꯟ
ꯌꯦꯁ ꯏꯁꯄꯥꯏꯗꯔꯥꯃꯦꯟ ꯕꯦꯟꯗꯤꯔ ꯑꯅꯧꯕꯥ ꯊꯣꯛꯂꯛ ꯑꯝꯅꯤ ꯏꯁꯄꯥꯏꯗꯔ꯭ꯃꯦꯟꯒꯤ ꯑꯅꯧꯕꯥ
ꯏꯁꯄꯥꯏꯗ꯭ꯔꯃꯦꯟ ꯁꯨꯄ꯭ꯔꯃꯦꯟ
ꯏꯁꯄꯥꯏꯗ꯭ꯔ꯭ꯃꯦꯟ ꯁꯨꯄꯥ꯭ꯔꯃꯦꯟ
ꯏꯌ‌ꯣꯔ ꯔꯤꯁ‌ꯦꯟꯇ ꯐ‌ꯣꯇ‌ꯣ
ꯃꯅꯤꯄꯨꯔꯤ ꯐꯤꯂꯝ ꯑꯁ ꯌ‌ꯦꯡ ꯐꯪꯉꯣꯏꯅ‌ꯦ ꯃꯅꯤꯄꯨꯔꯤ ꯐꯤꯂꯝ ꯐꯖꯔꯁꯨ ꯅꯨꯡꯉꯥꯏꯔꯤ ꯀꯔꯤ ꯍꯥꯏꯔꯨꯏ ꯃꯅꯤꯄꯨꯔꯤ ꯐꯤꯂꯝ ꯑꯃꯥ ꯌ‌ꯦꯡꯉ ꯃꯨꯊꯠꯄꯗ‌ꯣ ꯑꯦꯄꯂꯤꯀꯦꯁꯟ ꯗ‌ꯣ
ꯀꯩ ꯍꯥꯏꯖ‌ꯦ
ꯇꯥꯕꯨ ꯇꯥꯕ꯭ꯔꯣ ꯑꯩ ꯉꯥꯡꯉꯤꯁꯤꯕ‌ꯣ
ꯇꯥꯏꯌ‌ꯦ
ꯇꯥꯗꯕ ꯌꯥꯝ ꯃꯥꯟꯕ
ꯇꯥꯏꯌꯦ ꯇꯥꯏꯌꯦ
ꯑꯃꯨꯛ ꯇꯧꯔꯛ ꯑ‌ꯣꯔ ꯅꯠꯇ꯭ꯔ ꯀꯃꯥꯏꯟ ꯇꯧꯕꯅꯣ
ꯇꯧꯔꯛꯑꯅꯨ ꯇꯧꯔꯛꯑꯅꯨ ꯐꯣꯟꯖ‌ꯦ ꯄꯤꯊꯣꯛꯈ꯭ꯔꯒꯦ ꯑꯉꯥꯡꯁꯦ ꯑꯩꯒꯤꯗꯤ ꯇꯧꯔꯛꯑꯅꯨ ꯑꯩ ꯅꯦꯠ ꯌꯥꯎꯗꯦ ꯍꯧꯖꯤꯛ ꯃꯉꯣꯟꯗꯩ ꯁꯝꯃꯤꯝꯅ‌ꯦ ꯉꯁꯥꯏꯗꯒꯤ
ꯅꯨꯡꯉꯥꯏꯇꯌꯦ ꯑꯣ ꯑꯗꯨꯗꯤ ꯍꯣꯔꯦꯟ ꯍꯥꯏꯔꯛꯑꯣ ꯅꯪ ꯌꯥꯔꯀꯥꯟꯗ
ꯍꯣꯏ ꯍꯣꯏ ꯊꯝꯃꯣ ꯊꯝꯃꯣ ꯑꯈꯣꯏ ꯕꯥ ꯂꯥꯛꯑꯀꯥꯟ ꯁꯥꯟꯅꯁꯤ
ꯎꯝ ꯎꯝ ꯊꯝꯃꯦ ꯊꯝ
ꯊꯝꯃ‌ꯣ ꯊꯝ